ꯑ ꯇꯣ ꯃꯣꯥꯂꯥ
ꯍꯥꯎ
ꯆꯥꯛ ꯆꯥꯔꯕꯣ
ꯆꯥꯛ ꯆꯥꯔꯦ
ꯏꯆꯦꯕꯨ ꯏꯁꯥ ꯉꯝ ꯑꯥ
ꯅꯣꯏꯗꯤ ꯆꯥꯟꯅꯔꯕꯣ
ꯑꯩꯈꯣꯏ ꯆꯥꯛꯆꯥ ꯇꯣꯛꯑꯦ
ꯑ
ꯅꯪ ꯀꯩꯖꯥꯡ ꯆꯥꯔꯒꯦ
ꯀꯥꯡꯁꯣꯏ
ꯎꯝ ꯅꯪ ꯅꯁꯥ ꯈꯔ ꯐꯔꯕ꯭ꯔꯣ ꯀꯃꯥꯏ ꯇꯧꯔꯒꯦ
ꯐꯔꯦ ꯀꯣꯀꯣꯅꯠ ꯋꯥꯇꯔꯗꯨ ꯈꯔ ꯊꯛꯆꯤꯜꯂꯦ
ꯎꯝ
ꯑꯗꯨꯗꯨꯒꯤ ꯁ ꯍꯟꯗꯛ ꯃꯥꯔꯛꯁꯦ ꯇꯨꯝꯕ ꯆꯥꯕꯖꯤꯖꯨ ꯃꯇꯝ ꯁꯨ ꯁꯨꯡꯅꯥꯏ ꯅꯥꯏꯗ꯭ꯔꯕ ꯁꯨꯡ ꯇꯨꯝ ꯇꯨꯝꯅꯤꯡꯗꯦꯅ
ꯎꯝ
ꯇꯨꯝ ꯌꯥꯗꯦꯅ
ꯑꯥ
ꯑꯗꯨ ꯆꯥꯕꯖꯨ ꯃꯇꯝ ꯅꯥꯏꯗ꯭ꯔꯦ ꯑꯗꯒꯤꯗꯤ ꯇꯨꯏꯁꯟ ꯆꯠꯂꯤꯅꯦꯗꯅ ꯑꯃꯨꯛ ꯆꯠꯂꯒ ꯉꯥꯡ ꯕ ꯌꯥꯔ ꯉꯥ
ꯎꯝ ꯏꯆꯦꯖꯤꯡꯗꯣ ꯑ ꯀꯩꯅꯣꯏ ꯑꯃꯊꯛ ꯊꯝꯗ꯭ꯔꯗꯤ ꯌꯥꯔꯔꯣꯏ ꯒ꯭ꯂꯨꯀꯣꯖ ꯑꯃ ꯑꯍꯥꯎꯕ ꯑꯃ ꯑꯣꯔꯦꯟꯁꯀꯨꯝꯕꯒꯤ ꯂꯩꯇ꯭ꯔꯅꯦ ꯑꯇꯨ ꯖꯣ ꯊꯃꯣ ꯅꯨꯡꯁꯥ ꯁꯥꯒꯠꯂꯀꯥꯟꯗ ꯀꯥ ꯊꯛꯅꯕ
ꯑꯩꯅ ꯀꯩꯅꯣꯗꯣ ꯋꯥꯟ ꯂꯥꯏꯠ ꯑꯃ ꯄꯦꯛꯀꯦꯠ ꯎꯝ ꯏꯁꯤꯡ ꯂꯤꯇꯔ ꯑꯃꯗ ꯄꯦꯛꯀꯦꯠ ꯊꯤꯠꯄꯗꯣ
ꯎꯝ
ꯑꯗꯨꯗꯣ ꯑꯣꯏꯅ ꯊꯛꯄ
ꯎꯝ ꯑꯗꯨ ꯑꯣꯏꯔꯁꯨ ꯌꯥꯏ ꯅꯪ ꯑꯃ ꯊꯛ
ꯑ ꯑꯗꯨ ꯊꯛꯑꯦꯗꯨ ꯉꯥꯏ ꯍꯣꯏ ꯈꯔꯕꯨꯗꯤ ꯀꯥꯟꯅꯩꯌꯦꯕ ꯑꯗꯨꯒꯅꯦ ꯑꯗꯨꯝ ꯋꯥꯟ ꯇꯧꯕꯗ ꯂꯣꯏ ꯆꯠ ꯈꯤꯕꯩ ꯇꯥꯏꯞ ꯇꯧꯕꯗꯣ
ꯎꯝ ꯈꯪꯅꯤꯅ ꯅꯁꯥꯗꯣ ꯅꯨꯡꯉꯥꯏꯇꯦ ꯁꯣꯝꯍꯟꯈꯔꯦ
ꯑꯗꯨꯅꯤ
ꯑꯩꯒꯤ ꯑꯁ ꯏꯕ ꯏꯆꯦ ꯑꯩꯗꯤ ꯍꯪꯉꯕ꯭ꯔꯥ ꯑꯩꯅ ꯆꯥꯕ ꯒꯨꯂꯤꯁꯦ ꯀꯣꯛꯁꯦ ꯌꯥꯝ ꯉꯥꯎꯒꯠꯂꯦꯕ ꯍꯪꯉꯕ꯭ꯔꯥ
ꯎꯝ
ꯑꯁ ꯅꯪ ꯆꯥꯔꯤ ꯀꯣꯛ ꯉꯥꯎꯅꯤ
ꯃꯍꯥꯛ ꯌꯥꯝ ꯀꯟꯕ ꯒꯨꯜꯂꯤ ꯑꯣꯏꯕ
ꯍꯥꯏꯗꯤ ꯑꯗꯨꯝ ꯅꯣꯡꯉꯥꯜꯂꯛꯄ ꯀꯥꯟꯗ ꯉꯟꯇꯥꯅ ꯍꯧꯒꯠ ꯇꯥꯔꯒꯁꯨ ꯀꯣꯛꯁ ꯉꯥꯎꯔꯤ ꯉꯥꯎꯔꯤ ꯊꯕꯛꯇꯣ ꯏꯄꯥꯡ ꯄꯥꯡꯗꯕꯗꯣ ꯇꯧꯋꯦꯕ ꯑꯣ ꯑꯗꯨꯒ ꯐꯖꯅ ꯑꯗꯨꯨꯝ ꯇꯥꯔꯗꯤ ꯀꯩꯝ ꯇꯧꯒꯦꯕ ꯑꯗꯨꯗ ꯑꯗꯨꯒꯦ ꯀꯩ ꯇꯧꯔꯤꯁꯦ ꯍꯪꯆꯤꯠꯇꯤꯤꯁꯦ ꯍꯦꯅꯥꯖ ꯇꯩꯔꯁꯦ
ꯑ ꯁꯪꯒꯣꯝ ꯑꯐꯝꯝꯕꯗꯨ ꯑꯗꯨꯝ ꯊꯝꯕꯅ ꯌꯥꯅꯤ ꯑꯅꯤꯅ
ꯌꯥꯅꯤ ꯑꯗꯨꯗꯨꯒ ꯀꯩꯅꯣꯒ ꯂꯩ ꯀꯥꯗꯨ ꯁꯦꯝꯗꯣꯛꯁꯤꯔꯦ ꯍꯪꯖꯗꯦ
ꯑꯦꯌꯥꯏ
ꯀꯝꯄꯣꯁꯇꯣ ꯍꯥꯞꯄꯒ
ꯉꯥꯏ ꯁꯦꯝꯗꯣꯛꯄ ꯀꯝꯄꯣꯁ ꯍꯥꯏꯔ ꯅꯪ ꯀꯝꯄꯣꯁ ꯄꯩꯁꯥꯕꯨ ꯄꯤ
ꯑꯣ ꯑꯗꯨꯕꯨꯗꯤ ꯌꯥꯔꯦ ꯅꯪ ꯂꯩꯔꯛꯑꯀꯥꯟꯗ ꯀꯣꯟꯜ ꯑꯗꯨꯝ ꯄꯤꯔꯛꯑꯣ
ꯌꯥꯕ ꯑꯦꯀꯥꯎꯒꯤ ꯀꯥꯞꯁꯤꯗ ꯀꯥꯞꯄꯑꯦ ꯑꯩꯅ ꯃꯥꯒꯤ ꯈꯔ ꯅꯪꯒꯤ ꯈꯔ ꯍꯔꯣ ꯍꯥꯏꯕ ꯍ ꯑꯗꯨꯔꯪ ꯄꯩꯁꯥ ꯂꯩꯇꯅ ꯇ ꯑꯣꯏꯗꯨꯗ ꯀꯅ ꯄꯩꯁꯥꯗ ꯊꯧꯀꯥꯟ ꯂꯤ ꯇꯔ ꯃꯤꯦ
ꯑꯣ
ꯑꯩꯅꯗꯤ ꯑꯩꯉꯣꯟꯗ ꯆꯪꯉꯛꯄꯅꯤ ꯍꯥꯏꯅ ꯑꯗꯨꯝ ꯈꯜꯂꯒ ꯂꯩꯔꯕ ꯑꯩꯅ ꯎ
ꯃꯥꯅꯦ ꯑꯗꯨ ꯀꯃꯥꯏꯅ ꯑꯣꯟꯅꯈꯤꯅꯣ ꯍꯥꯏꯕ ꯑꯦꯀꯥꯎꯟ ꯏꯆꯦꯒꯤꯗ ꯂꯣꯏꯅ ꯂꯥꯛꯑꯦ ꯃꯦꯁꯦꯁ ꯀꯩꯀꯥ ꯇ꯭ꯔꯥꯟꯖꯦꯛꯁꯟ ꯀꯩꯀꯥ ꯌꯥꯥꯗꯥ ꯏ ꯎꯝ
ꯀꯩꯅꯣ ꯇꯧꯔꯨꯕꯗꯣ ꯁꯣꯐꯤꯒꯤ ꯁꯤꯝ ꯋꯥꯏꯔꯨꯕꯗꯨꯗꯨꯗꯩ ꯁꯣꯏꯈꯤꯕ
ꯎꯝ
ꯁꯔꯥ ꯑꯗꯨꯃꯥꯏꯅ ꯑꯗꯨꯅ ꯇꯧꯈ꯭ꯔꯕ ꯑꯗꯨꯅ ꯁꯣꯐꯤꯅ ꯑꯃꯨꯛꯀ ꯑꯩꯈꯣꯏ ꯇꯃꯦꯌꯥꯏꯒꯤ ꯑꯦꯀꯥꯎꯟ ꯑꯩꯅ ꯃꯥꯒꯤ ꯁꯤꯝꯗꯣ ꯋꯥꯏꯔꯒ ꯇꯃꯦꯌꯥꯏꯒꯤꯗꯣ ꯇꯧꯔꯨꯕꯅꯤꯗꯅ ꯑꯗꯨꯃꯥꯏꯅ ꯂꯣꯏꯅ ꯐꯔꯛꯇꯣ ꯆꯅꯥꯒꯔꯦꯕ
ꯑꯥ
ꯑꯗꯨꯗꯦꯅꯦꯅꯤ
ꯉꯁꯤ ꯏꯆꯦ ꯅꯪ ꯋꯥꯕꯔꯣ
ꯋꯥꯗꯦ ꯀꯩꯅꯣ ꯊꯛꯆꯤꯟꯕꯗꯒꯤ
ꯎꯝ ꯑꯗꯨꯗꯤ ꯉꯁꯤ ꯄꯨꯂꯃꯛ ꯂꯣꯏꯊꯣꯛꯑꯁꯤꯔꯥ ꯑꯩꯈꯣꯏꯅꯤꯒꯤ
ꯠꯇ
ꯉꯁꯤ ꯄꯨꯟꯅ ꯑꯃꯣꯂ ꯊꯣꯛ
ꯑꯁꯨ ꯈꯔ ꯑꯗꯨꯗꯤ ꯃꯉꯥ ꯅꯪꯒꯤ ꯃꯉꯥꯅꯦꯕ ꯋꯥꯍꯩ ꯇꯔꯨꯛ ꯑꯗꯨꯈꯤꯇꯪ ꯀꯩꯅꯣ ꯇꯧꯕꯔ ꯁꯤꯒꯤꯅ ꯑꯗꯨꯁꯨ ꯆꯥꯛ ꯆꯥ ꯂꯣꯏꯔ ꯍꯥꯏꯔꯛꯀꯦ ꯇꯧꯈꯤꯕ
ꯎꯝ
ꯃꯥꯒꯤ ꯃꯥꯗꯤ ꯑꯩ ꯈꯛꯇꯅꯦꯕ ꯇꯧꯔꯤꯁꯦ ꯑꯇꯩ ꯀꯅꯥꯝ ꯇꯧꯗ꯭ꯔꯤꯕꯅꯦꯕ ꯍꯥꯏꯗꯤ ꯗꯤꯄꯥꯔꯠꯃꯦꯟꯁꯨ ꯆꯠꯄꯗꯨꯒ
ꯑꯩꯉꯣꯟ ꯇꯧꯔꯛꯑꯁꯨ ꯌꯥꯅꯤ ꯃꯥ ꯑꯩꯒꯤꯗꯤ ꯂꯣꯏꯔꯦꯕ ꯎꯝ
ꯁꯥꯟꯅꯔꯤꯉꯥꯏꯗꯨꯗ ꯅꯪꯗꯣ ꯄꯨꯁꯄꯥꯗ ꯍꯥꯏꯐꯦꯠ ꯁꯥꯅꯧꯅ ꯍꯥꯏꯕ ꯑꯗꯨꯗꯩ ꯃꯥꯁꯨ ꯆꯥꯛ ꯆꯥꯕ
ꯑꯣ ꯑꯩꯉꯣꯟꯗ ꯇꯧꯔꯛꯀꯦ ꯂꯩꯇꯦ ꯑꯩꯅ ꯁꯤꯗ ꯐ꯭ꯔꯤꯗ ꯂꯤꯂꯥ ꯇꯥꯔ ꯂꯩꯅꯤ
ꯎꯝ
ꯅꯨꯡꯗꯥꯡꯗꯒꯤ ꯇꯨꯡꯁꯦ ꯑꯩꯈꯣꯏꯁꯦ ꯐꯠꯇꯕꯔꯤꯁꯦ
ꯌꯦꯇꯨꯝ ꯆꯤꯛꯄ
ꯑꯥ
ꯇꯦꯛꯄ ꯍꯥꯏꯔꯣ ꯆꯤꯛꯄ ꯍꯥꯏꯔꯣ ꯇꯦꯛꯄ ꯈꯪꯗꯦ ꯐꯤ ꯐꯣꯠꯄ ꯈꯣꯠꯄꯒꯨꯝꯕꯗꯤ ꯅꯨꯃꯤꯗꯥꯡꯗ ꯇꯧꯒꯅꯨ ꯐꯠꯇꯦ ꯈꯣꯠꯇꯦ ꯀꯥꯟꯇꯦ
ꯎꯝ ꯎꯝ ꯑꯣ ꯑꯩꯅ ꯀꯩꯅꯣꯃ ꯐꯨꯔꯤꯠ ꯑꯃ ꯍꯟꯗꯣꯛꯄꯗꯨꯗ ꯇꯦꯛꯈꯤꯕ
ꯎꯝ
ꯑꯗꯨꯕꯨꯗꯤ ꯑꯩ ꯈꯨꯠꯅ ꯀꯟꯅ ꯇꯧꯕꯩꯅꯤ
ꯃꯥ ꯆꯤꯡꯉꯒ
ꯄꯤꯁꯨꯝꯗꯨꯝ ꯈꯣꯏꯗꯣꯛꯁꯤꯔ ꯈꯪꯗꯦ
ꯍꯣꯏ ꯅꯨ ꯅꯨꯃꯤꯠ ꯃꯤ ꯊꯣꯛꯣꯛꯀꯅꯤ ꯅꯨꯃꯤꯗꯥꯡꯗ ꯃꯩ ꯉꯥꯜꯂꯀꯥꯟꯗ ꯍꯣꯏ
ꯎꯝ
ꯑꯃꯝꯕꯅ ꯆꯤꯡꯕꯅꯣ
ꯍꯣꯏꯗꯨꯕꯨꯗꯤ ꯃꯥꯏꯁꯦ ꯁꯦꯝꯀꯣꯠꯇꯤꯀꯔꯅꯤ
ꯌꯨꯝ ꯃꯥꯏꯗꯤ ꯍꯟꯗꯛꯇꯤ ꯈꯔ ꯗꯜ ꯂꯣꯏꯁꯤꯡ
ꯆꯦꯅꯥꯎꯗꯣ ꯎ ꯌꯥꯡ ꯀꯪ ꯍꯟꯉꯦ ꯇꯧꯕꯅꯤ ꯁꯨꯡꯉꯝ ꯍꯦꯉꯝꯗ꯭ꯔꯦ ꯑꯩꯁꯤꯅ ꯄꯨꯟꯁꯤꯁꯦ ꯑꯗꯨꯝ ꯅꯣꯏꯔ ꯂꯩꯔꯅꯤ
ꯅꯣꯏꯅ ꯀꯪꯍꯟꯅꯕꯒꯤ ꯋꯥꯔꯤ ꯑꯩꯈꯣꯏꯅ ꯅꯣꯏꯍꯟꯅꯕꯒꯤ ꯋꯥꯔꯤ ꯑꯋꯥꯕ ꯃꯈꯜ ꯑꯋꯥꯕ ꯃꯈꯜ ꯃꯥꯟꯅꯗꯦ
ꯎꯝ ꯍ ꯅꯪ ꯀꯩꯅꯣ ꯇꯧꯕ꯭ꯔꯥ ꯏꯃꯥ ꯍꯣꯏ ꯄꯥꯎ ꯐꯥꯎꯅꯕ꯭ꯔꯥ ꯅꯪ ꯌꯨꯝ ꯆꯠꯇꯣꯔ ꯀꯃꯥꯏꯅ ꯇꯧꯗꯣꯏꯅꯣ
ꯎꯝ ꯆꯠꯄꯗꯣ ꯑꯩꯈꯣꯏ ꯃꯥ ꯐꯣꯟ ꯇꯧꯔꯤꯁ ꯀꯔꯤꯝꯇꯗꯤ ꯍꯥꯏꯗꯦ ꯑꯗꯨ ꯈꯪꯗ꯭ꯔꯤ ꯑꯩꯅ ꯁ꯭ꯋꯥꯏꯗ ꯏꯁꯥ ꯈꯔ ꯅꯨꯡꯉꯥꯏꯔ ꯇꯟꯗꯕ ꯅꯨꯃꯤꯠ ꯑꯃꯗ ꯂꯩꯔꯒ ꯂꯣꯏꯁꯤꯟ ꯊꯤꯟꯕ ꯑꯃ
ꯑꯗꯨꯅꯦ ꯍꯥꯏꯗꯤ ꯉꯜꯂꯤꯀꯥꯟꯅ ꯇꯧꯍꯧꯕꯅ ꯐꯔꯦꯗꯅ ꯃꯤꯅ ꯇꯧꯔꯦ ꯍꯥꯏꯔꯤꯀꯥꯟ ꯅꯛꯅꯅ ꯑꯗꯨꯝ ꯇꯧꯍꯧꯕꯅ ꯐꯔꯦ ꯍꯥꯏꯕ ꯅꯪꯒꯤꯗꯣ ꯅꯪ ꯌꯨꯃꯤꯠꯇꯧꯗꯣꯏꯅ ꯇꯧꯍꯧꯔꯣ ꯇꯧꯔꯣꯏꯗ꯭ꯔꯥꯒꯅ ꯂꯩꯔꯒ ꯇꯧꯊꯣꯛꯄ ꯌꯥꯏꯗꯅ
ꯑꯦ ꯅꯣꯏꯅ ꯈꯔꯛꯇꯟꯗ ꯏꯁꯥꯁꯦ ꯈꯦꯡꯈꯥꯡ ꯈꯦꯡꯈꯥꯡ ꯇꯧꯕ ꯀꯥꯟꯗ
ꯎꯝ ꯅꯪ ꯑꯗꯨꯅꯦ ꯑꯩꯗꯤ ꯋꯥꯗ ꯂꯤꯁꯤꯡꯗ ꯉꯥꯡꯉꯁꯨ ꯀꯩꯝ ꯇꯧ ꯗꯦꯕ ꯅꯪ ꯃꯌꯥꯡ ꯀꯪꯖꯜꯂꯦ
ꯀꯟ ꯆꯥꯕ ꯌꯥꯗꯕꯅꯤꯅꯦ
ꯍꯧꯅ ꯈꯩꯩꯌꯨ ꯁꯨꯛꯆꯥ ꯆꯥꯗꯦ ꯍꯥꯏꯕ ꯆꯠꯀꯅꯤꯅ
ꯑꯩꯔꯣ
ꯍꯥ
ꯐꯣꯟ ꯃꯦꯠꯂꯝꯕꯅꯤ
ꯎꯝ ꯅꯪ ꯅꯨꯡꯉꯥꯏꯔꯝꯅꯤ ꯐꯣꯟ ꯑꯅꯤ ꯂꯩꯕꯅꯤꯅ
ꯅꯨꯡꯉꯥꯏ ꯑꯗꯨ ꯁꯤꯖꯦ ꯋꯥꯔꯤ ꯁꯥꯟꯅꯩꯁꯦ ꯀꯩꯅꯣ ꯇꯧꯋꯦꯕ ꯑꯃꯨꯛ ꯑꯃꯨꯛ ꯍꯥꯏꯗꯤ ꯎꯝ ꯈꯔ ꯁꯤꯖꯤꯟꯅꯔꯒ ꯊꯝꯃꯗꯤ ꯐꯩꯌꯦꯕꯀꯣ ꯅꯠꯇꯕꯤꯗ ꯀꯩꯅꯣ ꯇꯧꯔ ꯕꯗꯤ ꯑꯃ ꯋꯥꯁꯤ ꯅꯩꯉꯤ ꯃꯥꯁꯦ ꯈꯔ ꯍꯔꯥꯎ ꯋꯤ ꯑꯗꯨ ꯈꯔ ꯂꯦꯞꯄꯒ ꯑꯗꯨꯝ ꯊꯝꯖꯤꯜꯂꯨꯔꯗꯤ ꯍꯦꯛꯇ ꯀꯩꯅꯣꯝ ꯇꯧꯈꯠꯂꯛꯑꯦꯕ
ꯎꯝ ꯇꯁꯦ ꯅꯣꯏꯁꯨ ꯁꯥꯕ꯭ꯔꯥ ꯑꯩꯈꯣꯏꯗꯤ ꯅꯨꯡꯁꯤꯠꯇꯤ ꯈꯔ ꯆꯠ ꯆꯪꯉꯦ ꯉꯁꯤꯗꯤ ꯊꯣꯡꯅꯥꯎ ꯍꯥꯡꯗꯣꯛꯄꯒꯤ
ꯅꯣꯡꯃꯥꯡꯉꯤꯗꯨ ꯉꯥꯏ ꯑꯣꯝ ꯆꯥꯛꯅꯤ
ꯎꯝ
ꯑꯣꯝꯆꯠꯅꯕꯤ ꯇꯥꯔꯦ
ꯎꯝ ꯈꯔꯕꯨꯗꯤ ꯁꯥꯏ ꯃꯁꯤ ꯈꯔꯕꯨꯗꯤ ꯏꯪꯉꯦꯕ ꯑꯩꯈꯣꯏꯁꯨ ꯉ ꯀꯟꯖꯦ ꯅꯨꯡꯗꯥꯡ ꯋꯥꯏꯔꯝ ꯅꯨꯡꯊꯤꯟꯗꯗꯤ ꯌꯥꯝ ꯁꯥꯔꯛꯑꯕꯅꯦ ꯑꯩꯈꯣꯏꯁꯦ ꯑꯩꯁ ꯂꯥꯏꯕ꯭ꯔꯦꯔꯤꯗꯣ ꯆꯠꯅꯤꯡꯗ꯭ꯔꯕ ꯍꯟꯗꯛꯀꯤꯁꯨ ꯑꯁ ꯄꯩꯁꯥ ꯄꯝꯃꯨꯏ ꯏꯆꯦ ꯃꯃꯥꯡꯒꯤꯗ ꯂꯨꯄꯥ ꯂꯤꯁꯤꯡ ꯑꯃ ꯅꯠꯇ꯭ꯔꯥ ꯊꯤꯔꯤꯗꯣ ꯆꯦ ꯁꯃꯣꯂꯥ ꯇꯥꯕ꯭ꯔ
ꯇꯥꯏꯌꯦ ꯇꯥꯗꯔ ꯑꯩꯅ ꯎꯝ ꯎꯝ ꯍꯥꯏꯕ ꯇꯧꯔꯛ ꯇꯥꯗꯕ ꯇꯥꯗ꯭ꯔꯣ ꯄꯨꯁꯄꯥ ꯅꯪ ꯍꯥꯏꯕꯗꯤ ꯂꯣꯏ ꯇꯥꯏꯌꯦ ꯇꯥꯏ
ꯅꯪꯒꯤ ꯋꯥ ꯉꯥꯡꯕꯗ ꯑꯃꯨꯛ ꯃꯨꯛ ꯖꯔ ꯊꯨꯒꯠꯋꯥꯄꯠ ꯊꯨꯒꯠꯂꯛꯄꯩ ꯇꯥꯏꯞꯇ ꯇꯧꯋꯤꯕꯨ
ꯑꯣ ꯃꯣꯏꯁꯦ ꯈꯪꯗꯦꯕꯣ ꯑꯃꯨꯛꯁꯨ ꯄꯥꯛ ꯄꯥꯛ ꯇꯥꯅꯗꯕꯩ ꯇꯥꯏꯞꯇ ꯑꯃꯨꯛ ꯇꯧꯏ
ꯍꯣꯏ ꯑꯗꯨꯅ ꯑꯩꯗꯣ ꯂꯥꯏꯕ꯭ꯔꯦꯔꯤ ꯆꯠꯂꯒꯨꯝꯒꯩ ꯇꯧꯕ
ꯑꯝ
ꯍꯟꯗꯛ ꯀꯩꯅꯣ ꯅꯍꯥꯃꯨꯛꯁꯨ ꯄꯩꯁꯥꯗꯣ ꯂꯤꯁꯤꯡ ꯑꯃ ꯊꯤꯔꯒ ꯔꯦꯅꯨꯁꯨ ꯃꯦꯝꯖꯠꯈꯤꯕꯒꯤ ꯑꯗꯨꯝ ꯆꯠꯇ꯭ꯔꯦꯗꯅ ꯍꯟꯗꯛꯁꯨ ꯇꯔꯦꯠ ꯀꯨꯟꯊ꯭ꯔꯥ ꯄꯤꯈ꯭ꯔꯦꯗꯨꯒ ꯗꯦꯠ ꯅꯥꯏꯟ ꯗꯦꯠ ꯑꯦꯂꯚꯦꯟ ꯇꯨꯌꯦꯜꯞ ꯆꯠꯇ꯭ꯔꯦ ꯐꯣꯔꯇꯤꯟ ꯆꯠꯇ꯭ꯔꯦ ꯐꯤꯞꯇꯤꯟ ꯁꯤꯛꯁꯇꯤꯟ ꯈꯔ ꯆꯠꯂꯦ ꯑꯗꯒꯤ ꯑꯃꯨꯛ ꯂꯩꯔꯞꯄꯦ ꯑꯃꯨꯛ ꯈꯔ ꯆꯠꯂꯦ ꯑꯩ ꯆꯠ ꯆꯔꯣꯏ ꯄꯩꯁꯥ ꯄꯥꯝꯉꯨꯔꯦ ꯁꯤꯗ ꯍ ꯊꯦ ꯀꯛꯇ ꯄꯥꯕꯅ ꯐꯔꯦ
ꯍꯣꯏ ꯑꯣ ꯑꯩꯈꯣꯏꯅ ꯁꯤꯗ ꯅꯃꯣ ꯂꯩꯕꯤꯗꯅ ꯃꯤ ꯃꯌꯥꯝ ꯆꯠ ꯆꯠꯄꯗꯨꯒꯤ ꯑꯃ ꯈꯔ ꯄꯥꯅꯩ ꯍꯥꯏꯕꯩ ꯋꯥꯅꯦꯕ
ꯎꯝ ꯑꯗꯨꯏꯁꯦ ꯑꯩꯅ ꯑꯃꯨꯛ ꯎ ꯍꯣꯏ ꯑꯩꯅ ꯈꯜꯂꯛꯏꯁꯤꯅꯦ ꯂꯥꯏꯕꯔꯤ ꯆꯠꯂꯨꯕ ꯅꯨꯃꯤꯠꯁꯤ ꯅꯨꯡꯗꯥꯡꯗꯤ ꯋꯥꯔꯦꯅ ꯇꯨꯝꯃꯅꯤ ꯑꯥꯗꯁꯨ ꯑꯗꯨꯝ ꯄꯥꯔ ꯂꯩꯕꯗꯤ ꯐꯩꯌꯦ ꯍꯥ ꯑꯗꯨꯖꯨ ꯇꯨꯃꯤ ꯅꯠꯇ꯭ꯔꯥ ꯑꯗꯨꯗꯤ ꯆꯥꯡ ꯅꯥꯏꯅ ꯑꯌꯨꯛꯁꯨ ꯑꯌꯨꯛ ꯑꯃ ꯑꯌꯨꯛ ꯈꯔ ꯄꯥ ꯅꯨꯡꯊꯤꯟ ꯈꯔ ꯄꯥ ꯅꯨꯡꯗꯥꯡ ꯈꯔ ꯄꯥ ꯇꯧꯕꯅ ꯐꯠꯇ꯭ꯔꯅꯦ ꯑꯗꯨꯃꯥꯏꯅ ꯑꯃꯨꯛ ꯈꯜꯂꯛꯑꯦ ꯆꯠꯂꯔꯣꯏ ꯄꯩꯁꯥ ꯄꯥꯃꯨꯔꯦ
ꯎꯝ
ꯅꯣꯏꯖꯨ ꯈꯔ ꯄꯥꯃꯤꯟꯅꯔꯖꯦ ꯃꯦꯠꯁ ꯀꯩꯀꯥꯗꯣ ꯑꯩꯅ ꯈꯔ ꯎꯝ ꯃꯦꯠꯁ ꯀꯩꯀꯥꯗꯣ ꯈꯔ ꯍꯣ ꯃꯤꯟꯅꯔꯁꯦ ꯍꯣꯏ ꯍꯣꯏ ꯆꯠꯂꯦ ꯑꯗꯤ ꯊꯝꯃꯒꯦ ꯉꯁꯤꯒꯤꯗꯤ ꯅꯪꯁꯨ ꯄꯣꯊꯥꯖꯔꯣ ꯎꯝ ꯎꯝ ꯊꯝꯃꯦ ꯊꯝꯃꯦ
ꯎꯝ